ꯍꯜꯂꯣ
ꯇꯥꯕ꯭ꯔꯥ
ꯑꯥꯎ ꯇꯥꯏꯌꯦ
ꯀꯤꯗꯧꯔꯤꯅꯣ
ꯍꯥ
ꯀꯩꯗꯧꯔꯤꯅꯣꯕꯣ
ꯑꯩ ꯍꯧꯖꯤꯛ ꯑꯉꯥꯡ ꯀꯩꯅꯣ ꯂꯥꯏꯔꯤꯛ ꯍꯥꯞꯄ ꯂꯣꯏꯔꯒ ꯂꯣꯏꯔꯖꯤꯛ ꯅꯤꯀꯣꯜ ꯁꯟꯅꯥꯔꯤ
ꯃꯤ ꯃꯆꯥꯥꯗꯤ ꯑꯣꯖꯥꯅꯤ ꯀꯣ
ꯑꯁ ꯍꯧꯔꯦ ꯑꯃꯨꯛ
ꯎꯝ
ꯀꯩꯅꯦ ꯑꯣꯖꯥ ꯑꯣꯏꯕꯁꯨ
ꯀꯗꯥꯏꯗꯅꯣ
ꯀ꯭ꯂꯥꯁ ꯀꯌꯥꯐꯥꯎ ꯇꯥꯛꯀꯦ
ꯇꯦꯟ
ꯌꯥꯝ ꯅꯩꯔꯦꯍꯦ ꯑꯗꯨꯗꯤ ꯌꯥꯝ ꯅꯩꯔꯦꯕ
ꯀꯇꯥꯏꯅꯣꯗ ꯅꯣꯏꯗꯤ ꯀꯩꯗꯧꯔꯤꯅꯣ
ꯑꯩꯗꯤ ꯑ ꯏꯃꯨꯡ ꯃꯅꯨꯡꯒꯤ ꯊꯕꯛ ꯂꯣꯏꯁꯤꯜꯂꯒ ꯑꯗꯨꯝ ꯐꯝꯃꯤꯅꯦ
ꯑꯣ꯫
ꯐꯣꯟ ꯃꯦꯠꯂꯒ ꯃꯇꯝ ꯂꯦꯜꯂꯦ
ꯉꯁꯤꯗꯤ ꯉꯁꯤꯗꯤ ꯀꯩ ꯀꯩ ꯍꯣꯠꯅꯕ꯭ꯔꯥ ꯀꯔꯤ ꯊꯕꯛ ꯁꯨꯕ꯭ꯔꯥ
ꯑꯩ ꯑ ꯀꯩꯝ ꯇꯧꯗꯤꯌꯦ ꯀ꯭ꯂꯥꯁ ꯆꯠ
ꯎꯝ ꯅꯨꯉꯥꯏꯔꯦ ꯀꯩꯅꯣ ꯎꯝ ꯑꯗꯣ ꯅꯨꯡꯉꯥꯏꯇ꯭ꯔꯣ ꯎꯝ
ꯅꯨꯡꯉꯥꯏꯗꯧ
ꯀꯩꯅꯣ ꯑꯣꯏꯅ ꯇꯧꯕ꯭ꯔꯥ꯫
ꯑꯩ ꯀꯩꯅꯣ ꯅꯠꯇꯦ ꯎꯝ ꯑꯩꯈꯣꯏ ꯕꯣꯔꯗꯤꯡꯒꯤꯀꯣ ꯍꯣꯝ ꯑꯣꯔꯐꯥꯟꯒꯤ ꯎꯔꯐꯥꯟ ꯍꯣꯝꯒꯤ ꯑꯗꯨꯗ
ꯂꯥꯞꯄ꯭ꯔꯥ
ꯑꯩꯕꯨꯔꯣ ꯑꯩ ꯑꯗꯨꯝ ꯃꯐꯝꯗ ꯑꯗꯨꯝ ꯂꯩꯕꯅꯦ ꯑꯩꯈꯣꯏ ꯎꯝ
ꯑꯣ ꯅꯪ ꯍꯧꯖꯤꯛ ꯅꯪ ꯍꯧꯖꯤꯛ ꯂꯝꯕꯤ ꯑ ꯀꯩꯅꯣ ꯆꯠꯄ ꯃꯥꯜ
ꯎꯝ ꯍꯧꯖꯤꯛ ꯑꯩ ꯀꯩꯅꯣ ꯍꯣꯏ ꯌꯨꯝꯗ
ꯎꯝ꯫
ꯉꯁꯤꯗꯤ ꯏꯟꯖꯥꯡ ꯍꯥꯎꯗꯨꯔꯤ ꯑꯗꯨꯅꯦ ꯌꯨꯝꯗ ꯆꯥꯛ ꯇꯧꯕ꯫
ꯑꯩꯒꯤ ꯅꯦꯠꯋꯥꯛ ꯑꯣꯏꯕ꯭ꯔꯥ ꯅꯪꯒꯤ ꯑꯣꯏꯕ꯭ꯔꯥ ꯅꯦꯠꯇꯣ ꯈꯔ ꯈꯔ ꯆꯠꯄꯦꯅꯦ ꯑꯣ ꯇꯥꯏ ꯇꯥꯏ
ꯑꯣ ꯎꯝ ꯑꯩꯗꯣ ꯃꯟ ꯑꯃꯟ ꯏ ꯏꯟꯖꯥꯡ ꯁꯤ ꯍꯥꯏꯅ ꯆꯠꯄꯅꯦꯕ
ꯑꯣ ꯌꯨꯝꯗ ꯆꯥꯔꯨꯒꯦ ꯍꯥꯏꯕꯣꯅ ꯁꯤꯒꯤꯁꯦ
ꯎꯝ
ꯑꯣ ꯌꯨꯝꯗꯗꯤ ꯀꯔꯤ ꯃꯊꯦꯜ ꯊꯣꯡꯅꯤ ꯍꯥꯏꯒꯦ꯫
ꯑꯥ ꯑꯩꯈꯣꯏ ꯍꯣꯝꯗꯔꯣ
ꯑꯡ꯫
ꯌꯨꯝꯗꯔ ꯍꯥꯏꯁꯦ ꯌꯨꯝꯗ ꯈꯪꯗꯦ ꯂꯥꯏꯕꯛ ꯌꯦꯡꯉꯒ
ꯎ
ꯍꯥ ꯍꯥ ꯅꯣꯏꯗꯤ ꯊꯣꯡꯉꯕꯣ
ꯑꯍꯥꯎꯕ ꯊꯣꯡꯉꯝꯅꯤ ꯑꯁ ꯊꯣꯡꯗ꯭ꯔꯤ ꯋꯥꯠꯂꯤ ꯈꯔ ꯈꯔ ꯂꯩꯔꯒ ꯊꯣꯡꯗꯣꯏꯅꯦ ꯑ ꯌꯥꯝꯗꯤ ꯋꯥꯠꯇ꯭ꯔꯦ ꯈꯔ ꯂꯩꯔꯒ ꯊꯣꯡꯉꯅꯤ
ꯑꯣ ꯅꯪ ꯊꯨꯡꯗꯔꯣ
ꯎꯝ
ꯍꯥ
ꯑꯣ ꯑꯩ ꯊꯣꯡꯗꯣꯏꯅꯦ
ꯎ ꯍꯥꯎꯗꯣ ꯃꯥꯂꯦ
ꯑꯁ ꯊꯣ ꯍꯥꯏꯇꯦ ꯊꯣꯡꯕ ꯌꯥꯗꯕꯩ ꯄꯡꯊꯣꯡ ꯊꯣꯡꯉꯤꯅꯤ꯫
ꯊꯝꯃꯣ ꯊꯝꯃꯣ꯫ ꯑꯗꯨ ꯂꯣꯏꯗꯔ꯭ꯤ ꯕꯣ ꯌꯨꯝꯗ ꯎ
ꯅꯣꯏ ꯌꯨꯝꯗ ꯌꯥꯝ ꯂꯥꯞꯄ ꯃꯥꯜꯂꯦ
ꯍ ꯎꯝ ꯃꯤꯆꯔ ꯁꯤꯁꯦ ꯆꯅꯤꯒꯨꯝꯕ ꯑꯣꯏꯔꯝꯅꯤ
ꯆꯠ ꯆꯅꯦ ꯑꯗꯨꯗꯤ
ꯎꯝ꯫ ꯎꯝ
ꯎ
ꯅꯣꯏ ꯀꯅꯥꯒ ꯂꯩꯕ꯭ꯔꯥ꯫
ꯑꯩꯅꯦ ꯀꯩꯅꯣ ꯆꯨꯑꯦ꯫ ꯏꯆꯦ ꯀꯥꯏꯅ ꯄꯤꯒꯥꯏ ꯂꯩꯔꯕ
ꯑꯁ ꯅꯨꯡꯉꯥꯏ ꯑ
ꯎꯝ ꯃꯖꯤꯦ ꯖꯔꯁꯂꯒꯂꯏ
ꯍꯜꯂꯛꯑꯦ
ꯏꯅꯥ ꯐꯗ ꯍꯧꯖꯤ ꯖꯔ ꯆꯂꯒ ꯍꯗ ꯍ
ꯑꯣ ꯕꯖꯥꯔ ꯆꯠꯄ
ꯎꯝ
ꯅꯣꯏꯗꯣ ꯅꯣꯡ ꯆꯨꯕ꯭ꯔꯣ
ꯑꯗ ꯍꯧꯖꯤꯛꯇꯤ ꯅꯣꯡ ꯆꯨꯏꯌꯦ ꯉꯁꯥꯏꯗꯤ ꯈꯔꯒ ꯌꯥꯝ ꯀꯟꯅ ꯆꯨꯏꯅꯦ ꯍꯧꯖꯤꯛꯇꯤ ꯑꯗꯨꯝ ꯂꯦꯞꯈ꯭ꯔꯦ
ꯑꯣ
ꯅꯣꯏꯗꯥꯏ ꯅꯣꯡ ꯆꯨꯕ꯭ꯔꯥ꯫
ꯍꯣꯏ ꯉꯁꯥꯏ ꯑꯌꯨꯛꯇ ꯀꯅꯤ ꯃꯅꯦ ꯍꯦ
ꯁꯤꯗꯁꯨ ꯌꯥꯝ ꯀꯟꯅ ꯆꯨꯋꯦ ꯎꯝ꯫
ꯑ ꯁꯤ ꯃꯊꯛ ꯀꯩꯅꯣ ꯁ꯭ꯇꯥꯔꯒꯨꯝꯕꯗꯣ ꯎꯕ꯭ꯔꯣ
ꯍꯥ
ꯍꯧꯖꯤꯛꯇꯤ ꯈꯔ ꯉꯟꯕꯒꯤꯅ ꯀꯩꯅꯣ
ꯎꯕ ꯍꯧꯔꯤꯕ ꯅꯍꯥꯟ ꯍꯣꯏ ꯎꯗꯕ ꯀꯨꯏꯔꯦꯕ ꯉꯁꯤꯗꯤ ꯎꯔꯦ ꯅꯍꯥꯟ ꯂꯩꯖꯤꯜꯒꯤꯉꯥꯛꯇ ꯂꯩꯆꯤꯜ ꯊꯥꯥ ꯌꯥꯝ ꯂꯩꯕꯅꯦ ꯑꯩꯈꯣꯏ ꯈꯨꯟ ꯎꯝ ꯃꯄꯥꯟ ꯌꯦꯡꯉꯣ ꯌꯥꯝ ꯐꯖꯕꯅ ꯌꯦꯡꯉꯣ
ꯐꯝꯃꯥꯒ
ꯑꯥ
ꯅꯣꯡ ꯈꯔ ꯈꯔ ꯃꯪꯉꯒ ꯂꯩꯕ ꯏꯁꯇꯥꯔꯒꯨꯝꯕ ꯎꯗꯧ ꯃꯥꯟꯗꯦ ꯅꯣꯡ ꯃꯪꯉꯥꯒ ꯂꯩꯕ ꯏꯁꯇꯥꯔ ꯀꯩꯗꯣ ꯌꯥꯝ ꯎꯗꯧ ꯃꯥꯜꯗꯦꯕ
ꯑꯣ ꯈꯨꯟꯗ꯭ꯔꯣ
ꯅꯠꯇꯦ ꯇꯝꯄꯥꯛꯇ ꯂꯩꯅꯦ
ꯑꯣ ꯇꯝꯄꯥꯛ ꯂꯩꯕꯁꯦ ꯋꯥꯕ꯭ꯔꯥ ꯅꯨꯡꯉꯥꯏꯕ꯭ꯔꯥ
ꯑꯗꯨꯝ ꯑꯗꯨꯝ ꯌꯥꯏꯅ ꯋꯥꯕ ꯋꯥꯕꯁꯨ ꯑꯣꯏꯗꯦ ꯅꯨꯡꯉꯥꯏꯕꯁꯨ ꯈꯪꯗꯦꯗ ꯑꯗꯨꯝ ꯑꯗꯨꯝ ꯅꯨꯡꯉꯥꯏꯗ ꯑꯗꯨꯝ ꯅꯨꯡꯉꯥꯏ
ꯇꯝꯄꯥꯛ ꯂꯩꯔ ꯊꯕꯛꯁꯨ ꯁꯨꯕꯁꯨ ꯂꯧꯁꯨ ꯆꯠꯇꯄꯁꯨ ꯅꯠꯇꯦ ꯆꯥꯔ ꯍꯤꯞꯄ ꯆꯥꯔ ꯍꯤꯞꯄ ꯅꯠꯇ꯭ꯔꯥ
ꯏꯁ ꯀ꯭ꯂꯥꯁ ꯆꯠꯂꯤꯅꯦ
ꯁꯤꯌꯥ
ꯀ꯭ꯂꯥꯁ ꯁꯤꯃꯤꯁꯇꯔ ꯇꯦꯟ ꯑꯦꯠ ꯇꯦꯟ ꯍꯥꯏ ꯑꯦꯠ ꯐꯥꯏꯚ
ꯀꯣꯂꯦꯁ ꯁꯦꯃꯤꯁꯇꯔ ꯐꯥꯏꯚ ꯐꯣꯔ ꯊ꯭ꯔꯤ ꯇꯨ ꯋꯥꯟ
ꯐꯔꯣꯠ
ꯑꯣ ꯑꯗꯨꯗꯤ ꯑꯉꯥꯡꯅꯤꯅꯦ ꯑꯗꯨ ꯅꯪꯁꯦ ꯑꯩꯅ ꯈꯟꯕꯗ ꯑ ꯑ ꯑꯥ ꯑꯥ
ꯅꯪ ꯆꯍꯤ ꯍꯥꯏꯗꯧ ꯃꯥꯜꯂꯦ
ꯑꯥ ꯅꯠꯇꯦ ꯌꯥꯝ ꯅꯧꯔꯤ ꯃꯥꯜꯂꯦ ꯍꯥꯏꯝꯅꯤꯗ ꯌꯥꯝ ꯅꯠꯇ꯭ꯔꯣ ꯑꯉꯥꯡ ꯑꯣꯏꯔꯤꯕ ꯇꯥꯗꯔꯣ ꯍꯜꯂꯣ ꯍꯜꯂꯣ
ꯀꯩꯅꯣ ꯀꯩ ꯑꯣ ꯇꯥꯏ ꯇꯥꯏ ꯇꯥꯏ ꯅꯦꯠꯋꯥꯛ ꯆꯞꯄ ꯑꯗꯨꯏꯅꯦ
ꯑꯩꯒꯤ ꯅꯦꯠꯋꯥꯛꯅ ꯅꯣꯏꯒꯤ ꯅꯦꯠꯋꯥꯛꯅꯔ ꯈꯪꯗ꯭ꯔꯦꯅꯦ
ꯑ ꯅꯪꯒꯤꯁꯨꯨ ꯆꯞꯄ꯭ꯔꯥ
ꯍꯣꯏ ꯑꯃꯨꯛꯇꯥ ꯆꯠꯇ꯭ꯔꯦ
ꯎꯝ ꯆꯞ ꯃꯥꯅꯩꯅꯦ ꯑꯗꯨꯗꯤ
ꯎꯝ ꯀꯩꯅꯣꯅꯦ ꯌꯧꯔꯦ
ꯑꯣ ꯑꯁ ꯄꯥꯛ ꯂꯥꯛꯇ꯭ꯔꯦꯅꯦ ꯑꯗꯨꯗꯤ
ꯑꯥ ꯑꯩꯅ ꯑꯩꯅ ꯍꯪꯕꯗꯣ ꯃꯨꯟꯅ ꯈꯜꯂꯒ ꯍꯥꯏꯔꯛꯑꯣꯀꯣ
ꯀꯩ ꯍꯥꯏꯕ ꯅꯪꯅ
ꯅꯪ ꯅꯪꯒꯤꯗ ꯆꯍꯤ ꯀꯌꯥ ꯌꯧꯔꯒꯦ ꯑꯣꯝ ꯈꯜꯂꯣꯕ ꯑꯩꯒꯤꯅ ꯇ꯭ꯋꯦꯟꯇꯤ ꯑꯩꯠ ꯌꯧꯔꯦ ꯆꯍꯤꯗꯣ ꯊꯥꯔꯇꯤ ꯌꯧꯅꯉꯥꯏ ꯇ꯭ꯋꯦꯟꯇꯤ ꯑꯩꯠ ꯌꯧꯔꯦ ꯅꯪꯒꯤꯗꯤ ꯆꯍꯤ꯫
ꯑꯗꯨꯗꯤ ꯎꯝ ꯑꯩꯉꯣꯟꯗꯒꯤ ꯌꯥꯝ ꯍꯦꯜꯂꯦ
ꯅꯪꯅ
ꯑꯩꯉꯣꯟꯗꯒꯤ ꯌꯥꯝ ꯍꯦꯜꯂꯦꯕ ꯅꯪꯅ
ꯑꯣ ꯑꯩꯅ ꯍꯦꯟꯕ
ꯑꯥ
ꯑꯣ ꯆꯍꯤꯗꯣ ꯍꯧꯕꯗ ꯉꯥꯏꯔꯤꯔꯣ ꯅꯠꯇ꯭ꯔꯒ ꯄꯣꯛꯄ ꯀꯨꯏꯔꯕꯣ
ꯄꯣꯛꯄꯁꯨ ꯈꯔꯗꯤ ꯀꯨꯏꯔꯦ
ꯑꯥ ꯑꯣ ꯒ꯭ꯌꯥꯟ ꯇꯥꯔꯦ ꯒ꯭ꯌꯥꯟ ꯇꯥꯔꯦ ꯑꯣ
ꯅꯣꯏꯅꯦꯗꯤ ꯍꯜꯂꯦꯅ ꯑꯗꯨ ꯑꯣꯏꯁꯨ
ꯎꯝ
ꯎ
ꯑꯩꯁꯨ ꯉꯥꯡ ꯄꯣꯛꯄꯅꯦ
ꯉꯔꯝ ꯄꯒ ꯑ ꯆꯍꯤ ꯆꯍꯤ ꯀꯟ
ꯑꯁ ꯅꯪ ꯑꯩꯅ ꯍꯥꯏꯖꯒꯦ ꯑꯦ ꯑꯩꯅ ꯒꯌꯥꯟ ꯑꯩꯅ ꯍꯪꯕꯗ ꯒꯌꯥꯟ ꯁꯨꯛꯇ ꯇꯥꯗꯦꯅ ꯑꯩꯅ ꯍꯥꯏꯕꯗꯣ꯫ ꯑꯁ ꯍꯥꯏꯕ ꯌꯥꯗꯕꯅꯤꯅꯦ ꯑꯗꯨꯒꯤꯅꯦ
ꯑꯣ
ꯑꯩꯗꯤ ꯆꯍꯤ ꯍꯥꯏꯕꯗꯣ ꯍꯥꯏꯖꯤꯟꯕꯅꯦꯕ ꯑꯗꯨꯒ
ꯑꯣ
ꯑꯗꯨꯒ ꯊꯥꯗꯦ ꯌꯧꯔꯤ ꯍꯥꯏꯗꯣ ꯒꯌ꯭ꯥꯟ ꯇꯥꯗ꯭ꯔꯦ
ꯅꯪ
ꯑ ꯑ
ꯅꯤꯡꯉ ꯍꯦꯒꯇꯗ꯭ꯔꯣ
ꯑꯁ ꯈꯡꯗ꯭ꯔꯦ ꯑꯉꯥꯡ ꯑꯣꯏꯔꯤꯗ꯫ ꯍꯥ
ꯅꯦꯠꯋꯥꯔꯛ ꯐꯥꯒꯔꯦꯅꯦ
ꯑ ꯑꯣꯏꯔꯤꯕ
ꯑ
ꯆꯥꯛ ꯊꯣꯡꯗ꯭ꯔꯤ
ꯆꯥꯛ ꯊꯣꯡꯗ꯭ꯔꯤ꯫
ꯊꯣꯡꯉꯨꯔꯣꯅ
ꯈꯔ ꯂꯩꯔꯒ ꯊꯣꯡꯗꯣꯏꯅꯦ꯫
ꯎꯝ ꯅꯣꯏ ꯃꯈꯣꯏ ꯊꯕꯛ ꯆꯠꯄ꯭ꯔꯣ ꯆꯠꯂꯗꯤ ꯃꯣꯏ ꯆꯥꯛ ꯂꯝ ꯂꯝ ꯂꯝ ꯂ ꯂꯅꯤ
ꯀꯩ ꯍꯥꯏꯥꯏ
ꯊꯕꯛ ꯆꯠꯂꯗꯤꯀꯣ
ꯆꯥꯛꯂꯝꯂꯝꯝꯒꯅꯤ ꯍꯥꯏꯔ ꯅꯍꯜꯂꯨ ꯍꯥꯏꯗꯣ
ꯍꯣꯏ ꯊꯕ ꯆꯧꯗꯤ ꯆ
ꯑ ꯊ ꯊꯕꯛ ꯆꯠꯄ ꯂꯩꯇꯦ
ꯑꯥ ꯑꯗꯨꯗꯤ ꯊꯦꯡꯅꯖꯨ ꯆꯥꯕ ꯌꯥꯔꯦ ꯁꯤꯅꯤꯅꯦ
ꯎꯝ ꯊꯦꯡꯅ ꯆꯥꯔꯁꯨ ꯊꯦ ꯊꯦꯡ ꯊꯦꯡꯃꯥꯜꯂꯁꯨ ꯀꯩꯅꯣ ꯑꯗꯨꯝ ꯆꯥꯛ ꯀꯩꯅꯣꯅꯤꯗ ꯑꯗꯨꯝ ꯆꯥꯕ ꯃꯇꯥꯡꯗꯣ ꯌꯧꯔꯛꯑꯗꯤ ꯑꯗꯨꯝ ꯂꯥꯝꯃꯤꯅꯦ ꯌꯥꯝ ꯉꯟ ꯌꯥꯝ ꯊꯦꯡꯅꯁꯨ ꯊꯣꯡꯕ ꯌꯥꯗꯦꯕ
ꯎꯝ ꯑꯗꯨ ꯍꯧꯖꯤꯛ ꯊꯣꯡꯕ ꯌꯥꯔꯦ ꯅꯪꯁꯨ
ꯑꯣ ꯌꯥꯔꯕꯅꯦ ꯍꯧꯖꯤꯛꯁꯦ
ꯎꯝ ꯅꯣꯏꯗꯤ ꯅꯣꯡ ꯅꯣꯡ ꯇꯥꯗ꯭ꯔꯤꯕ ꯑꯦ ꯃꯝꯗ꯭ꯔꯤꯕꯣ ꯁꯤꯗꯥꯗꯤ ꯃꯝꯈ꯭ꯔꯦ
ꯃꯝꯃꯦ
ꯆꯤꯡꯒ ꯇꯝꯒꯖꯦ ꯃꯥꯟꯅꯗꯕ
ꯅꯪꯁꯨ ꯇꯝꯄꯥꯛꯇ ꯂꯩꯑꯦ ꯍꯥꯏꯗꯣꯏꯅꯦ
ꯅꯠꯇꯦ
ꯑꯣ
ꯀꯥꯔꯥꯏꯗꯅꯣ ꯑꯩ ꯇꯝꯄꯥꯛ ꯍꯥꯏꯕ꯭ꯔꯅꯦ
ꯈꯨꯟꯗ ꯂꯩꯔꯝꯃꯅꯦ ꯑꯗꯨꯗꯤ
ꯎꯝ
ꯑꯣ ꯃꯝꯃꯦ ꯁꯤꯗꯁꯨ ꯐꯖꯅ
ꯑꯣ ꯇꯨ ꯍꯣꯏ
ꯀꯔꯤ ꯅꯣ
ꯁꯤꯗ ꯑꯉꯥꯡ ꯆꯦꯟꯕꯗꯨ ꯇꯨꯈꯤꯕ ꯑꯥ ꯍꯣꯏ
ꯌꯥꯔꯦꯗꯤ ꯅꯪ ꯀꯩꯅꯣ
ꯏꯆꯟꯅꯨꯄꯤꯗꯣ ꯇꯨꯏꯁꯟ ꯍꯜꯂꯛꯄ ꯆꯦꯜꯂꯛꯄꯗ ꯇꯨꯒꯤꯕ
ꯀꯔꯤꯅꯣ ꯇꯨ ꯃꯤꯅ ꯇꯨꯔꯒ ꯅꯪꯅ ꯂꯥꯎꯔꯒ ꯂꯩꯔꯦ
ꯈꯥꯔꯨꯖꯨ ꯈꯪꯕ꯭ꯔꯣ ꯍꯥꯏꯖꯦ ꯑꯩ ꯑꯩ ꯑꯩ
ꯗꯌꯥꯟꯗ ꯀꯩꯅꯣ ꯅꯪ ꯅꯪꯒꯤ ꯍꯧꯖꯤꯛ ꯈꯨꯅꯣꯛꯇꯣ ꯑꯃꯨꯛ ꯅꯣꯛꯅꯤꯡꯕ ꯐꯥꯎꯋꯤꯅꯦ
ꯑꯩꯒꯤ ꯈꯨꯅꯣꯛꯇꯣ ꯌꯥꯝ ꯊꯤꯔꯕꯣ ꯍꯥꯏꯁꯦ
ꯅꯠꯇꯦ ꯊꯤꯕꯩ ꯐꯖꯕ ꯅꯠꯇꯕ ꯑꯪ ꯀꯩꯅꯣ ꯅꯣꯛꯍꯤꯟ ꯅꯣꯛꯅꯤꯡꯕ ꯐꯥꯎꯕꯗꯣ
ꯑꯥ ꯑꯗꯨ ꯄꯣꯛꯄ ꯑꯥꯁ ꯍꯣꯏ
ꯀꯥꯔꯤꯅꯣ
ꯃꯪ ꯃꯥꯡ ꯍꯥꯎ
ꯌꯥꯔꯦ ꯅꯪꯒꯤꯗꯣ ꯑꯗꯨꯝ ꯇꯧꯅꯣ ꯍꯥꯏꯕ
ꯑꯦ ꯁꯤꯗ ꯇꯦꯟꯃꯥ